ꯍꯂꯣ
ꯇꯕ꯭ꯔꯣ ꯇꯕ꯭ꯔꯣ
ꯇꯥꯏ
ꯑ ꯀ ꯂꯩ
ꯅꯨꯡꯉꯥꯏꯔꯤꯕ
ꯋꯥꯏꯒ ꯀꯩꯅꯣ ꯀꯩꯅꯤꯁꯤꯛꯇꯅ ꯅꯠꯇꯧꯔꯤꯩꯅꯣꯚꯥꯏ
ꯀꯔꯝ ꯀꯔꯝ ꯄꯥꯜꯂꯤꯒꯦ ꯖꯤꯛꯁꯤꯕ
ꯑꯁ ꯀꯩꯗꯧꯔꯅꯤ ꯈꯔ ꯆꯥ ꯈꯔ ꯊꯨꯝ ꯇ ꯂꯩꯔꯤꯗꯣꯏꯕꯣ
ꯎꯗ
ꯍ
ꯀꯨꯣꯏꯗꯨꯗ ꯇꯔꯛꯄꯅꯤꯡꯗ
ꯍ ꯑꯕꯣ ꯇꯥꯕ꯭ꯔꯣ ꯍꯜꯂꯣ ꯍꯜꯂꯣ ꯍꯂꯣ ꯍꯂꯣ ꯍꯜꯂꯣ ꯍꯜꯂꯣ ꯍꯂꯣ ꯍꯜꯂꯣ ꯍꯜꯂꯣ ꯇꯥꯗ꯭ꯔꯣ ꯍꯜꯂꯣ ꯍꯜꯂꯣ ꯍꯜꯂꯣ ꯍꯜꯂꯣ
ꯇꯥꯏꯌꯦ ꯇꯥꯏꯌꯦ
ꯑꯣ ꯅꯪꯅꯦꯠ ꯈꯔ ꯅꯨꯡꯉꯥꯏꯗꯕ ꯃꯥꯅꯦ ꯑꯣ
ꯇꯥꯔꯕ
ꯍꯥꯔꯦ ꯇꯥꯔꯦ ꯌꯨꯝ ꯂꯩꯕ꯭ꯔꯣ
ꯌꯨꯝ ꯂꯩꯌꯦ
ꯀꯔꯤ ꯆꯥꯛ ꯏꯁꯤꯡ ꯎꯅꯔꯕꯣ
ꯎꯅꯔꯦꯅꯦ
ꯀꯩ ꯖꯥꯡ ꯆꯥꯔꯕ
ꯁꯧꯒ꯭ꯔꯤꯅꯦ ꯀꯥꯡꯍꯧꯅꯦ ꯑꯃꯦꯠꯄꯅꯦ
ꯑꯍꯥꯎꯕ ꯉꯥꯛꯇꯅꯤꯅꯦ ꯀꯅꯥ ꯊꯣꯡꯉꯤ ꯅꯣꯢꯃꯥ ꯊꯣꯡꯉꯤꯔꯣ ꯀꯅꯥ ꯊꯣꯡꯉꯤꯅꯣ
ꯏꯃꯥꯅ ꯊꯣꯡꯉꯤ
ꯑꯍ ꯅꯣꯏꯃꯥꯗꯣ ꯅꯍꯥꯟ ꯕꯖꯥꯔꯗ ꯊꯦꯡꯅꯔꯝꯃꯤꯅꯦ
ꯀꯔꯝ ꯀꯥꯟꯗꯅꯦ
ꯅꯣꯢꯃꯥ ꯀꯩꯅꯣ ꯂꯧ ꯂꯥꯛꯑꯝꯕꯅꯤ ꯅꯪꯒꯤ ꯑꯣꯛ ꯃꯆꯥ ꯑꯍꯨꯝ ꯂꯩ ꯃꯥꯂꯦ
ꯎꯝ
ꯗꯨꯒꯤ ꯃꯆꯥꯛ ꯂꯧ ꯂꯥꯛꯏꯅꯦꯌꯦ
ꯑꯣ ꯈꯔ ꯂꯣꯏꯕꯅꯤꯗ
ꯍꯍ ꯏꯇꯥꯎꯖꯦ ꯑꯣꯀꯂꯣꯏ ꯍꯩꯔꯕꯣ ꯍꯥꯏꯖꯦ
ꯇꯝꯕꯅꯤ ꯇꯥꯎ ꯇꯝꯗ꯭ꯔꯒꯗꯤ ꯀꯩꯗꯨꯅꯤ ꯌꯥꯔꯨꯔꯣꯢꯅꯦ
ꯍꯩꯏꯅꯤ ꯌꯥꯌꯣ ꯀꯩꯅ ꯀꯔꯤ ꯄꯤꯖꯒꯦ
ꯆꯤꯟꯖꯥꯛꯁꯦ ꯂꯐꯨꯅꯦ ꯗꯒꯤ ꯆꯦꯡꯀꯨꯞꯅꯦ ꯆꯥꯛꯅꯦ ꯑꯗꯨ ꯑꯗꯨ ꯄꯤꯖꯔꯦ ꯑꯗꯒꯤ ꯃꯤꯉꯣꯟꯗꯒꯤ ꯈꯔ ꯑꯃ ꯂꯧꯔꯦ
ꯆꯥꯛꯂꯕ
ꯑ ꯑꯗꯒꯤ ꯕꯖꯥꯔꯗꯒꯤ ꯃꯆꯤꯟꯖꯥꯛꯇ ꯃꯔꯛꯇ ꯈꯔ ꯈꯔ ꯌꯥꯜꯂꯦ
ꯅꯖ ꯅꯪ ꯀꯔꯤ ꯃꯆꯥꯥ ꯄꯤꯖꯒꯦ ꯏꯇꯥꯇꯔ ꯄꯤꯖꯕ꯭ꯔꯣ
ꯑꯍꯧꯕꯅꯤꯅ ꯏꯁꯇꯥꯔꯇꯔꯗꯣ ꯈꯔ ꯄꯤꯖꯩ
ꯀꯀ ꯀꯃ ꯂꯩꯃ
ꯇ ꯂꯨꯄꯥ ꯂꯤꯁꯤꯡ ꯑꯃꯒ ꯆꯥꯇ꯭ꯔꯨꯛ ꯆꯥꯇ꯭ꯔꯦꯠ ꯁꯋꯥ ꯂꯩ ꯇꯥꯎ ꯀꯃꯥꯏ ꯀꯃꯥꯏ ꯇꯧꯔꯤꯒꯦ ꯌꯦ
ꯑꯗꯨꯝ ꯂꯩꯗꯣꯏꯔꯤꯕ ꯑꯗꯨꯝ ꯈꯔ ꯀꯩꯅꯣ ꯍꯤꯡꯒꯣꯜ ꯈꯔ ꯀꯣꯏꯗꯅ ꯑꯗꯨꯝ ꯂꯩꯗꯣꯏꯔꯤꯕ
ꯌꯨꯝꯗ ꯂꯥꯛꯈ꯭ꯔꯕꯣ ꯑ ꯕꯖꯥꯔꯗ
ꯑꯣꯖꯥ ꯂꯩꯕꯗ ꯌꯥꯗꯦꯗ ꯌꯨꯝ ꯂꯩꯝ ꯐꯔꯦꯅ ꯂꯩꯔ ꯂꯩꯔꯒ ꯃꯤ ꯃꯌꯥꯝꯗ ꯄꯩꯁꯥꯁꯨ
ꯎꯝ
ꯀꯛꯍꯟꯗꯦ ꯑꯩ ꯀ꯭ꯂꯥꯁ ꯑꯃ ꯇꯧꯔꯝꯃꯤꯗꯅ
ꯎꯝ
ꯑꯗꯨ ꯀ꯭ꯂꯥꯁꯇꯣ ꯂꯣꯏꯔꯦꯕ
ꯎꯝ
ꯂꯣꯏꯔꯕꯅꯤꯅ ꯑꯗꯨꯝ ꯌꯨꯝꯗ ꯂꯩꯔꯒꯦꯅ ꯍꯥꯏꯖꯔꯛꯑꯦꯗ ꯅꯣꯏ ꯑꯣꯛ ꯅꯥꯕ ꯌꯥꯎꯗ꯭ꯔꯣ ꯍꯟꯗꯛ ꯑꯣꯛ ꯌꯥꯝ ꯅꯥꯟꯅꯕꯤꯗꯥꯅꯦ
ꯍꯟꯗꯛ ꯑꯩꯈꯣꯏ ꯏꯇꯩꯃꯒꯦ ꯃ ꯅꯥꯔꯝꯃꯦ ꯑꯗꯣ ꯃꯆꯤꯟꯖꯥꯛꯇꯣ ꯄꯤꯖꯍꯧꯕꯅꯤꯅ ꯀꯔꯤꯒꯨꯝꯕꯗꯤ ꯇꯧꯍꯧꯗꯦ ꯌ ꯂꯣꯏꯒ ꯑ ꯌꯣꯟꯒꯤꯗ ꯇꯧꯔꯝꯗꯅ ꯑꯩꯕꯨ
ꯎꯛꯇꯣ ꯀꯝ ꯆꯕꯒꯦ
ꯑꯣ ꯈꯔ ꯆꯥꯎꯥꯎꯔꯦ ꯑꯗꯨꯝ
ꯎꯝ ꯎꯝ ꯎꯝ
ꯑꯗꯨꯕꯨ ꯌꯦꯡꯕꯗꯗꯤ ꯆꯥꯎꯕꯗꯤ ꯃꯥꯟꯗ꯭ꯔꯦ ꯀꯃꯥꯏꯅ ꯇꯧꯔꯤꯅꯣ ꯈꯪꯗꯦ
ꯀ ꯀꯅꯤ ꯃꯥꯔ ꯃ ꯀ ꯃꯥꯗ ꯌꯦꯦꯕꯗꯨꯗꯤ
ꯕꯤꯆꯔ ꯕꯤꯔꯔꯤꯒꯁꯨꯝ ꯄꯤꯛꯁꯤꯜꯂꯛꯄꯒꯨꯝ ꯇꯧꯔꯤꯕꯃꯤꯅꯤ
ꯎꯝ ꯑꯣ ꯀꯦ ꯂꯥꯏꯅꯥꯗꯤ ꯀꯃꯥꯏ ꯍꯧꯔꯛꯏꯅꯕ
ꯑꯣꯀꯤ ꯂꯩꯅꯦꯁꯦ ꯅꯨꯡꯁꯤꯠꯇꯒꯤꯁꯨ ꯍꯥꯏ ꯑꯗꯣ ꯍꯧꯖꯤꯛ ꯋꯦꯗꯔꯁꯦ ꯆꯦꯟꯖ ꯂꯥꯛꯄꯅꯤꯅꯀꯣ
ꯎꯝ
ꯁꯤꯖꯨ ꯑꯃ ꯑꯣꯏꯗꯣꯢ ꯃꯥꯂꯤ ꯑꯗꯨꯕꯨ ꯐꯖꯅ ꯑꯩꯈꯣꯏꯒꯤ ꯑꯩꯈꯣꯏ ꯀꯥꯃꯩ ꯈꯨꯕꯤꯕꯒꯨꯝꯕ ꯇꯧꯔꯒꯗꯤ
ꯀꯥꯡꯃꯩ ꯈꯨꯨꯕꯥꯥ ꯍꯥꯢꯖꯦ ꯀꯃꯥꯢ ꯇꯧꯗꯣꯢꯅꯣ
ꯋꯥꯏ ꯈꯔ ꯄꯦꯎꯔꯒ ꯃꯩ ꯊꯥꯔꯝꯕꯩ ꯋꯥꯅꯤꯗ ꯃꯩꯈꯨ ꯈꯨꯍꯜꯂꯝꯕ ꯀꯥꯡꯒꯨꯝꯕ ꯁꯤꯛꯇꯅꯕ
ꯑ
ꯑꯗꯨꯅ ꯈꯤꯇꯪꯗꯤ ꯁꯥꯐꯕ
ꯑꯗꯣ ꯑꯌꯥꯝꯕꯅ ꯍꯥꯏꯅꯦ
ꯀꯔꯤꯕ
ꯃꯣꯏ ꯑꯗꯨꯝ ꯃꯕꯥꯂꯝꯗꯩ ꯄꯨꯁꯜꯂꯛꯄ ꯕ꯭ꯔꯤꯠ ꯀꯩꯁꯦ ꯃꯣꯏꯅ ꯁꯤꯗꯒꯤ ꯑꯗꯨꯝ ꯃꯣꯏ ꯃꯄꯥꯟꯗꯒꯤ ꯍꯧꯔꯛꯄ ꯄꯣꯠ ꯑꯣꯢꯕꯖꯥꯠꯅꯤ ꯃꯣꯏ ꯍꯟꯗꯛꯀꯤꯗꯣ ꯍꯟꯗꯛꯀꯤꯗꯣ ꯑꯐ꯭ꯔꯤꯀꯥ ꯁ꯭ꯋꯥꯏꯟ ꯐ꯭ꯂꯨ ꯍꯥꯏꯕꯒꯨꯝ ꯍꯥꯏꯗꯥꯢꯅꯦ
ꯍꯥꯏꯕꯅꯤ
ꯑꯗꯨꯅꯤꯗ ꯏꯇꯥꯎ ꯖꯤꯕ ꯄꯥꯟꯕꯥ ꯂꯣꯏꯕꯁꯦ ꯍꯦꯛꯇ ꯌꯥꯗꯕꯅꯤ
ꯌꯥꯗꯦ ꯅꯥꯕ ꯋꯢ ꯍꯥꯏꯕꯗꯤ ꯌꯥꯗꯦ
ꯅꯪ ꯂꯣꯏꯔꯤꯔꯣ ꯅꯣꯏ ꯃꯥꯥꯡ ꯂꯣꯏꯔꯣ
ꯑꯩꯗ ꯂꯣꯏꯕꯅꯤꯅ ꯑꯩꯈꯣꯏ ꯏꯃꯥꯅ ꯆꯤꯟꯖꯥꯛ ꯈꯔ ꯂꯧ ꯆꯠꯄꯩ ꯋꯥꯅꯤ
ꯑꯣ ꯑꯗꯨꯗꯤ ꯒ꯭ꯌꯥꯟ ꯊꯤ ꯇꯥ ꯂꯩꯔꯝꯕꯖꯥꯠꯅꯤꯅꯦ ꯑꯩ ꯅꯍꯥꯟꯗꯩ ꯎꯗꯦ ꯈꯜꯂꯤꯅꯤ ꯋꯥꯔꯤꯖꯦ ꯑꯃꯔꯣꯝꯗ ꯆꯠꯈ꯭ꯔꯦ ꯀꯩꯗꯧꯔꯒꯦ ꯐꯣꯟ ꯇꯧꯔꯛꯏꯕꯣ ꯁꯨꯝ ꯐꯔꯛꯏꯔꯣ
ꯅꯨꯡꯉꯥꯏꯔꯤꯕ꯭ꯔꯥ ꯏꯇꯥꯎꯁꯤ ꯀꯨꯏꯔꯕꯅꯤꯅ ꯊꯦꯡꯅꯗꯕꯅ ꯍꯪꯅꯤꯡꯕ
ꯋꯥ ꯇꯥꯒꯤꯗ꯭ꯔꯦꯅ ꯍꯤꯡꯉꯤꯖꯥꯠꯂꯅ
ꯎꯝ
ꯍꯤꯡꯉꯤ ꯚꯥꯏ
ꯑꯣ
ꯀꯩ ꯅꫭꯏ ꯑꯗꯥꯏꯒꯤ ꯑꯃ ꯅꯣꯏ ꯗꯥꯥꯏꯩ ꯅꯠꯇ꯭ꯔꫭ ꯍꯟꯗꯛ ꯑꯉꯥꯜ ꯑꯃ ꯊꯣꯄꯔ ꯌꯥꯎꯏ ꯇꯧꯒꯤꯕꯗꯨꯕꯣ ꯇꯨꯌꯦꯞꯀꯨ
ꯎꯝ
ꯅꯣꯏ ꯀꯌꯥꯝ ꯂꯥꯞꯅꯒꯦ
ꯈꯔ ꯂꯥꯞꯅꯩꯗ ꯑꯗ ꯌꯥꯝ ꯅꯛꯅꯕ ꯅꯠꯇꯦ ꯗꯨꯝ
ꯍꯣꯏꯅꯦ ꯏꯇꯥꯎꯍꯣꯏ ꯂꯩꯀꯥꯏꯗꯨ ꯂꯥꯏꯔꯤꯛ ꯂꯥꯏꯁꯨ ꯍꯩꯕꯁꯤ ꯂꯩꯕꯅꯤꯅꯦ ꯏꯇꯥꯎꯁꯨ ꯍꯩꯗꯨꯗꯤ
ꯑꯁ ꯂꯥꯏꯔꯤꯛ ꯍꯥꯏ ꯀꯔꯤꯔꯥꯅꯦ ꯅꯪ ꯁꯤꯗꯤꯕ ꯇꯝꯕ ꯈꯛꯇ ꯑꯣꯏꯔꯝ ꯃꯦ
ꯁꯔꯇꯤꯐꯤꯀꯦꯠ ꯍꯣꯏ ꯀꯩꯝ ꯀꯥꯅꯔꯝꯗ꯭ꯔꯦꯕ ꯑꯁ ꯈꯪꯗꯦꯗ ꯒ꯭ꯌꯥꯟ ꯇꯥꯗꯦ ꯇꯧꯔꯤꯁꯦ ꯎꯗꯕꯁꯨ ꯀꯨꯏꯔꯦ ꯅꯣꯏ ꯃꯥꯕꯨꯗꯤ ꯈꯔ ꯈꯔ ꯎꯏ ꯅꯪꯗꯤꯅꯦ ꯄꯥꯜ ꯁꯨꯡ ꯊꯣꯛ ꯊꯣꯛꯇ ꯃꯥꯜꯂꯤꯅꯦ
ꯀꯨꯏꯔꯦ ꯊꯣꯛꯈꯤꯗ꯭ꯔꯦ
ꯀꯩꯟ ꯌꯨꯝꯗ ꯀꯩꯗꯧ ꯂꯩꯔꯤꯒꯦ
ꯌꯨꯝꯗ ꯑꯣꯛ ꯈꯔ ꯂꯣꯏꯔꯤꯁꯤꯅꯤ
ꯍꯝ ꯑꯇꯩ ꯍꯤꯡꯒꯣꯟ ꯅꯣꯒꯣꯟꯗꯤ
ꯍꯤꯡꯒꯣꯜ ꯂꯣꯒꯣꯜꯒꯗꯤ ꯂꯧꯎ ꯁꯤꯡꯎꯨꯕ ꯌꯧꯔꯛꯄꯅꯤꯅ ꯍꯥꯏꯕ ꯍꯤꯡꯒꯣꯜꯁꯦ ꯑꯃꯨꯛ ꯇꯞꯅ ꯌꯦꯡꯉꯤ ꯎꯝ
ꯎꯝ ꯑꯩꯁꯨ ꯑꯗꯨꯝ ꯄꯣꯠ ꯈꯔ ꯍꯤꯟꯖꯥꯡ ꯅꯥꯄꯤ ꯊꯥꯔꯤꯌꯦ ꯑꯩꯈꯣꯏ ꯃꯃꯥꯡꯗ ꯍꯤꯡꯒꯣꯜ ꯑꯃ ꯂꯩꯕꯗꯨ ꯈꯪꯉꯤꯗꯅ ꯑꯗꯨꯗ ꯈꯥꯃꯦꯟꯁꯤꯕꯒꯨꯝꯕ ꯃꯥꯏꯔꯦꯟꯒꯨꯝꯕ ꯇ꯭ꯔꯣꯕꯣꯠ ꯈꯣꯡꯗ꯭ꯔꯨꯝ ꯈꯔ ꯊꯥꯔꯤꯅꯦ
ꯀꯌꯥꯝ ꯆꯥꯎꯔꯕ
ꯍꯥ
ꯆꯥꯎꯔꯕꯣ
ꯂꯥꯎꯔꯣ ꯆꯥꯎ ꯆꯥꯎꯔꯦ ꯀꯩꯅꯣ ꯆ ꯆꯥꯕ ꯌꯥꯔꯦ ꯂꯥꯎꯗꯅ ꯅꯣꯡꯃ
ꯂꯥꯛꯀꯦ ꯁꯥ ꯑꯃꯁꯨ ꯆꯥꯊꯣꯛꯁꯤ
ꯁꯥꯕꯨꯗꯤ ꯅꯣꯏ ꯉꯝꯃꯣ ꯈꯣꯡꯗ꯭ꯔꯨꯝ ꯇꯣꯔꯕꯣꯠ ꯃꯥꯏꯔꯦꯟ ꯒꯨꯝꯕꯗꯤ ꯑꯩꯟ ꯉꯝꯃꯒꯦ
ꯗꯨꯃꯥꯏꯅꯁꯨ ꯂꯩꯕ꯭ꯔꯣ
ꯍꯣꯏ ꯍꯣꯏ ꯑꯗꯨꯗꯤ ꯃꯣꯏ ꯑꯥ ꯀꯔꯤ ꯑꯩ ꯀꯩꯅꯣ ꯑꯩꯅ ꯍꯥꯏꯒꯦ ꯇꯧꯔꯝꯕꯗꯨꯕꯣ ꯀꯥꯑꯣꯒ꯭ꯔꯦꯅꯦ ꯀꯩꯅꯣꯝ ꯍꯥꯏꯒꯦ ꯇꯧꯔꯝꯕꯅꯤꯅꯦ
ꯏ ꯂꯥꯛ ꯄꯨꯛ ꯌꯦꯛꯇ꯭ꯔꯣ
ꯅꯣꯏꯒꯤ ꯅꯥꯀꯟ ꯑꯗ ꯀꯔꯤ ꯅꯣꯏ ꯍꯦꯛ ꯅꯥꯛꯀꯟꯗꯩ ꯌꯨꯝ ꯑꯃ ꯂꯩꯕꯗꯣ ꯅꯣꯏ ꯅꯃꯥꯟꯅꯕ ꯑꯃ ꯂꯩꯕꯗꯨ ꯀꯔꯤ ꯑꯗꯨ
ꯕꯣꯅꯤꯔꯣ
ꯑꯣ ꯕꯣꯅꯤꯗꯣ ꯑꯗꯨꯗꯣ ꯅꯍꯥꯟ ꯐꯣꯟ ꯇꯧꯔꯛꯑꯝꯃꯦ ꯑꯗꯨꯒ ꯉꯁꯥꯏꯗꯣ ꯀꯥꯄꯛꯑꯣꯌꯦ
ꯀꯔꯤꯒꯤ ꯑꯣꯏꯔꯕꯖꯥꯠꯅꯣ
ꯈꯪꯗꯦ ꯂꯩꯇꯦ ꯚꯥꯏ ꯅ ꯍꯥꯏꯒ ꯍꯣꯍꯣꯏ ꯑꯗꯨꯗꯤ ꯇꯧꯖꯣ ꯇꯧꯖꯣ ꯅꯪ ꯊꯕꯛꯁꯨ ꯆꯤꯟ ꯃꯥꯜꯂꯦ
ꯍꯣꯏ ꯅꯣꯡꯃ ꯎꯝ ꯀꯣꯏꯊꯣꯔꯛꯀꯦ
ꯊꯝꯣ ꯊꯝ